ꯍꯜꯂꯣ! ꯑꯥꯎ ꯇꯥꯏ꯫
ꯀꯩꯗꯧꯔꯤꯅꯣ?
ꯑꯁ ꯀꯩꯁꯨ ꯇꯧꯗꯦꯗ ꯑꯁꯗ ꯀꯥꯡꯈꯜ ꯊꯥꯔꯒ ꯇꯨꯝꯒꯦ ꯇꯧꯋꯦ ꯫
ꯅꯨꯡꯉꯥꯏꯔꯤꯕ?
ꯅꯨꯡꯉꯥꯏ ꯔꯤ ꯅꯨꯡꯉꯥꯏ ꯔꯤ꯫ ꯍꯨꯏ ꯌꯥꯝ ꯈꯣꯡꯅꯦ ꯅꯣꯏꯗ ꯑꯁꯤꯗꯁꯨ ꯑꯁꯤꯗꯁꯨ ꯈꯣꯡꯉꯦ ꯑꯩꯈꯣꯏꯗꯁꯨ
ꯍꯨꯏ ꯂꯥꯕ ꯌꯥꯝ ꯂꯥꯛꯄꯀꯣ
ꯑꯁꯤꯗꯁꯨ ꯈꯣꯡꯉꯤ ꯇꯨ ꯀꯜꯂꯦ꯫ ꯉꯒꯤꯗꯨ ꯃꯆꯥ ꯄꯣꯄꯗꯩ ꯐꯖꯕ ꯑꯩ ꯑꯃꯨꯛ ꯂꯧꯒꯅꯤ꯫
ꯎꯝ ꯎꯝ ꯍ ꯍꯣꯏ꯫ ꯅꯪꯒꯤ ꯅꯪꯒꯤ ꯉꯥꯛꯇꯅꯦ꯫
ꯁꯦꯡꯕꯩꯔꯣ?
ꯑꯦ ꯑꯩꯁꯨ
ꯅꯪꯁꯨ ꯑꯩꯒꯤ ꯈꯪꯉꯗꯦꯍꯦ
ꯎꯝ꯫ ꯀꯩ ꯗꯧꯔꯤꯅꯣ?
ꯀꯩꯁꯨ ꯇꯧꯅꯤ ꯉꯥꯏ ꯂꯩꯇꯦꯗꯥ ꯫
ꯀꯣꯏꯔꯛ ꯑꯣ ꯁꯤꯗꯥ꯫
ꯑꯥ꯫
ꯀꯣꯏꯔꯛ ꯑꯣ꯫
ꯀꯩ ꯍꯥꯏꯕꯅꯣ?
ꯀꯣꯏꯕ ꯂꯥꯛꯑꯣ꯫
ꯑꯩꯔꯣ?
ꯎꯝ꯫
ꯌꯥꯏꯅꯦ ꯑꯩꯕꯨꯗꯤ ꯅꯪꯅꯤꯅ ꯌꯥꯗ꯭ꯔꯤꯁꯤ
ꯑꯣꯟꯅꯔꯦ - ꯑꯣꯟꯅꯔꯦ꯫
ꯑꯣꯅꯗꯦꯅꯦ꯫ ꯑꯩ ꯇꯨꯝꯗꯤ ꯇꯨꯝꯃꯦꯗꯣ ꯊꯣꯡ ꯂꯣꯟꯕ꯭ꯔꯥ ꯂꯣꯟꯗꯕ꯭ꯔꯥ ꯀꯧꯈ꯭ꯔꯅꯤ
ꯍꯀꯣ
ꯍꯗꯦ ꯐꯗꯦ
ꯃꯔꯤ ꯂꯥꯛꯄ꯭ꯔꯥꯣ
ꯂꯥꯛꯑꯦꯅ
ꯐꯔꯤꯃꯩ ꯂꯥꯛꯇꯅꯦ
ꯑ ꯍꯌꯦꯡ ꯍꯌꯦꯡ ꯏꯅꯥꯎꯄꯥ ꯑꯃꯁꯨ ꯊꯣꯛꯑꯅꯤ ꯏꯆ ꯏꯆꯦꯒꯤ ꯏꯆꯦ ꯑꯍꯟꯒꯤ ꯃꯆꯥꯅꯨꯄꯥ ꯈ꯭ꯋꯥꯏꯗꯒꯤꯩ ꯑꯉꯥꯡ ꯀꯩꯅꯣꯗꯣ ꯑꯇꯣꯝꯕ ꯍꯥꯏꯕ꯭ꯔꯥ ꯑꯇꯣꯝꯕꯅꯤꯀꯣ ꯀꯛꯆꯤꯡ ꯀꯛꯆꯤꯡꯗ ꯂꯩꯕꯗꯣ ꯁꯨꯇꯤ ꯁꯨꯇꯤ ꯊꯣꯛꯑꯅꯤ ꯍꯥꯏꯌꯦꯦ ꯀꯥꯂꯦꯟ ꯁꯨꯇꯤ
ꯣ ꯎ ꯐꯩꯅꯦ
ꯑ ꯑꯗꯨꯝ ꯆꯂ ꯍꯥꯏ ꯑꯩꯈꯣꯏ ꯂꯩꯅꯤ ꯍꯥꯏꯃꯦ
ꯍꯣꯔꯦꯗ ꯅꯣꯏꯅꯤ ꯌꯥꯝꯃꯟꯈ꯭ꯔꯦ
ꯍꯣꯏ ꯌꯥꯝꯃꯦ ꯑꯗꯨ ꯑꯣꯏꯔꯁꯨ ꯍꯞꯇꯥ ꯑꯃꯈꯛꯅꯦꯕ ꯃꯣꯁꯇꯤꯗꯣ ꯇꯂꯒ ꯀꯔꯤ ꯏꯔꯥꯡꯒꯨꯝꯕ ꯌꯥꯝ ꯀꯟꯅ ꯇꯧꯁꯤꯜꯂꯗꯤ ꯀꯨꯝꯕ ꯐꯔꯛꯇ ꯁ꯭ꯀꯨꯜ ꯀꯥꯕ ꯐꯔꯛꯇꯥꯕ ꯑꯗꯨ ꯈꯣꯏ ꯂ ꯂꯩꯒꯅꯤ
ꯑꯗꯨ ꯑꯃꯗꯤ
ꯑ ꯍꯥꯏꯗꯤ ꯑꯣ ꯐꯁꯤꯤꯡꯗꯗ꯭ꯔꯥ ꯑ ꯔꯗꯦꯟꯗ꯭ꯔꯥ ꯑꯥ
ꯑꯣ ꯍꯣꯏ ꯍꯣꯏ ꯃꯥ
ꯍꯣꯏ ꯑꯗꯨꯃꯥꯏꯅ ꯍꯥꯏꯌꯣ ꯅꯪ ꯀꯩꯅꯣꯗꯣ ꯑꯁ
ꯑꯗꯨꯝ ꯈꯪꯉꯨꯈ꯭ꯔꯤꯅꯨ
ꯃꯥꯗꯤ ꯆꯠꯀꯅꯤ ꯍꯥꯏꯥꯏ
ꯆꯀꯠꯅꯤ
ꯎꯝ ꯍ ꯍ ꯍ ꯅ ꯗꯗ ꯑꯁꯤ ꯉꯁꯥꯗꯣ ꯑꯩ ꯑꯁ ꯌꯥꯝ ꯇꯨꯝꯕꯅꯦ
ꯃꯊꯤꯟꯗꯔꯥ
ꯑꯩ ꯇꯨꯝꯒꯦꯅ ꯍꯥꯏꯕꯗꯣ
ꯎꯝ
ꯑꯗꯨꯗꯒꯤ ꯋꯥꯔꯤ ꯇꯥꯔꯒ ꯑꯗꯨꯝ ꯄꯨꯡ ꯑꯍꯨꯝ ꯃꯈꯥꯏ ꯑꯗꯨꯋꯥꯏꯗ ꯍꯧꯒꯠꯂꯦ ꯄꯨꯡ ꯀꯌꯥꯗꯅꯣ ꯇꯨꯝꯈꯤꯕꯗꯣ
ꯑꯃꯨꯛ ꯇꯣꯕꯗ ꯄꯨꯡ ꯑꯃ
ꯑꯁ ꯑꯩ ꯌꯥꯝ ꯇꯨꯝꯕꯅꯦ ꯄꯨꯡ ꯑꯍꯨꯝ ꯃꯈꯥꯏ ꯈꯔ ꯍꯦꯜꯂꯦ ꯍꯧꯒꯠꯄ ꯑꯗꯨꯁꯨ ꯏꯦꯅ ꯍꯧꯒꯠꯂꯛꯑꯣ ꯍꯧꯒꯠꯂꯣ ꯆꯥꯡ ꯂꯩꯕ ꯆꯠꯂꯣ ꯑꯗꯨꯗꯒꯤ ꯁꯥꯏꯀꯜ ꯊꯧꯔꯒ ꯕꯦꯛ ꯄꯨꯔꯒ ꯄꯥꯔꯀꯤꯡꯗ ꯏꯕꯥꯏ ꯍꯣꯏ ꯏꯕꯥꯏ ꯃꯅꯥꯛꯇ ꯍꯥꯟꯅ ꯆꯠꯂꯦ ꯌꯨꯝꯗꯒꯤ ꯏꯟꯁꯥꯅꯨꯄꯤ ꯈꯛ ꯊꯥꯔꯛꯏꯕꯀꯣ
ꯎꯝ
ꯑꯗꯨꯅ ꯏꯕꯥꯏꯗꯣ ꯑꯩꯈꯣꯏꯗ ꯆꯪꯒꯗ꯭ꯔꯥ ꯍꯥꯏꯕꯗ ꯈꯪꯗꯦ ꯀꯩꯊꯦꯜꯕꯤꯗ ꯆꯠꯁ꯭ꯔꯁꯤ ꯆꯠ ꯈꯔ ꯀꯩ ꯇꯝꯕ ꯉꯝꯗꯦꯅ ꯑꯩꯗꯤ ꯍꯥꯟꯅ ꯂꯧꯔ ꯂꯧꯔꯨꯕ ꯂꯧꯔꯒ ꯕꯖꯥꯔ ꯀꯩꯊꯦꯜ ꯏꯃꯥ ꯀꯩꯊꯦꯜꯗ ꯆꯠꯂꯦ ꯑ ꯉꯥ ꯃꯆꯥ ꯑꯀꯪꯕꯗꯣ ꯑꯗꯨ ꯑꯁ ꯉꯥꯗꯣ ꯌꯥꯝ ꯇꯥꯡ ꯇꯥꯡꯉꯤ ꯑꯗꯨ ꯂꯐꯣꯏ ꯑꯃ ꯂꯧꯋꯦ ꯑꯗꯨꯒ ꯉꯥꯟꯅꯦ ꯑꯗꯨꯅꯤ ꯉ ꯂꯥꯛꯑꯦ ꯂꯥꯛꯑꯒ ꯉꯥꯏꯍꯥꯛ ꯐꯝꯃꯒ ꯑꯩ ꯐꯣꯟ ꯇꯧꯔꯛꯄꯗꯣ ꯑꯂꯨ ꯂꯩꯅꯕ ꯆꯠꯄꯅꯦ ꯍꯥꯏꯕꯗꯣ ꯑꯗꯣ ꯑꯗꯨꯅꯤꯗ ꯉꯁꯤꯒꯤ ꯊꯕꯛ ꯍꯥꯏꯕꯕꯨ
ꯑꯦ ꯑꯩꯁꯨ ꯇꯨꯝꯃꯦꯍꯥꯛ
ꯀꯔꯝ ꯀꯥꯟꯗ
ꯑꯅꯤ ꯃꯈꯥꯏ ꯑꯗꯨꯋꯥꯏꯗꯀꯣ
ꯎꯝ
ꯇꯨꯝꯃꯒ ꯑꯍꯨꯝ ꯃꯈꯥꯏꯗ ꯍꯧꯒꯠꯀꯦ ꯇꯧꯕ ꯑꯗꯨꯒ ꯄꯨꯡ ꯑꯍꯨꯝ ꯃꯤꯅꯤꯠ ꯅꯤꯐꯨ ꯆꯄꯄꯥꯟꯗ ꯍꯧꯒꯠꯂꯛꯑꯦ
ꯎꯝ
ꯑꯗꯨꯒ ꯏꯔꯨꯔꯦ ꯏꯔꯨꯕ ꯂꯣꯏꯔꯒ ꯄꯨꯡ ꯃꯔꯤꯒꯤ ꯃꯤꯅꯤꯠ ꯀꯨꯟ ꯇꯀꯥꯟꯗ ꯑꯩꯈꯣꯏ ꯏ ꯃꯥꯒ ꯑꯩꯈꯣꯏ ꯏꯕꯥꯒ ꯊꯣꯛꯑꯦ ꯑꯗꯨꯒ ꯍꯣꯇꯦꯜꯗ ꯆꯥꯊꯛꯑꯦ ꯑꯗꯨꯒ ꯇꯨꯏꯁꯟꯗꯨꯣ ꯈꯔ ꯊꯦꯡꯅ ꯍꯧꯧꯋꯦ ꯉꯁꯤ
ꯑꯣ ꯑ ꯁꯥꯇ꯭ꯔꯤꯁꯤꯡꯗꯗꯤ ꯑꯦꯛꯖꯥꯝ ꯂꯥꯛꯄ ꯍꯥꯏꯩꯌꯦ
ꯍꯌꯦꯡ ꯃꯦꯠꯁ ꯊꯣꯛꯑꯦ ꯂꯣꯏꯅ ꯍꯥꯏꯩꯈ꯭ꯔꯦ
ꯍꯌꯦꯅꯦ ꯂꯣꯏꯕ꯭ꯔꯣ
ꯋꯥꯠꯂꯤꯦ
ꯍꯌꯦꯡ ꯏꯆꯥ ꯑꯦ ꯅ ꯏꯆꯦ ꯃ ꯆꯥꯗꯣ ꯑꯁꯅ ꯊꯒꯗꯣ ꯎꯝ ꯑꯇꯣꯝꯕꯗꯣ ꯍꯌꯦꯡ ꯏꯖꯝ ꯂ ꯑꯣꯏꯅ ꯍꯥꯏꯕꯀꯣ ꯍꯔ ꯍꯖꯝ ꯂꯣꯏꯔꯒ ꯃꯣꯏꯗ ꯆꯥꯛ ꯆꯥꯅꯔꯒ ꯑꯗꯨꯝꯁꯨꯨꯇꯤ ꯊꯥꯈ꯭ꯔ ꯌꯥꯏ
ꯐꯔꯤ
ꯀ꯭ꯔꯤꯅꯨ
ꯀꯩ ꯍꯔꯃꯤꯅꯒꯗꯥꯗꯦ
ꯏꯆꯦꯒꯤ ꯃꯆꯥꯈꯣꯏ ꯑꯇꯣꯝꯕꯗꯨ ꯎ ꯍꯌꯦꯡꯅ ꯑꯦꯛꯖꯥꯝ ꯂꯣꯏꯔꯅꯤ ꯍꯥꯏꯕꯀꯣ ꯑꯗꯣ ꯍꯌꯦꯡ ꯃꯣꯏ ꯁ꯭ꯀꯨꯜꯗ ꯆꯥꯛ ꯆꯥꯅꯔꯒ ꯁꯨꯇꯤ ꯑꯗꯨꯝ ꯊꯥꯈ꯭ꯔꯅꯤ ꯍꯥꯏ
ꯁꯣꯏꯄꯣ
ꯑꯩꯈꯣꯏ ꯏ ꯀꯩꯅꯣꯒꯗꯣ
ꯎꯝ
ꯃꯕ ꯍ ꯑꯃꯨꯕꯗ
ꯑ
ꯑꯁ ꯃꯥꯗꯣ ꯍꯦꯟ ꯃꯜꯂꯦ ꯍꯥꯏꯅꯤ
ꯎ
ꯗ ꯑꯩꯅ ꯏꯕꯥꯏꯗ ꯍꯪꯉꯦ ꯑꯩꯈꯣꯏꯒꯤ ꯍꯨꯏꯗꯨꯗꯤ ꯆꯥꯎꯔꯕꯣ ꯍꯥꯏ ꯑꯁ ꯆꯥꯎꯗꯦ ꯆꯞ ꯃꯥꯟꯅꯩ ꯆ ꯆꯥꯗ ꯍꯥꯏ ꯃꯥꯁꯨ
ꯎꯝ
ꯆꯥꯛꯆꯥꯗ ꯆꯥꯛꯆꯥ ꯏꯟꯁꯥꯡꯒ ꯍꯧꯗ꯭ꯔꯗꯤ ꯑꯗꯨꯨꯝ ꯆꯥꯛꯑꯗꯤꯦ ꯍꯥꯏꯅ
ꯍꯥꯎꯕ ꯑꯗꯨꯝ ꯄꯤꯖ ꯍꯥꯏꯣ
ꯎꯝ ꯎꯝ ꯎꯝ ꯈꯔ ꯑꯁ ꯒ꯭ꯌꯥꯟ ꯇꯗꯤ ꯐꯗꯕꯀꯣ ꯑꯩꯗꯤ ꯑ ꯑ ꯑꯔꯥꯞꯄꯗ ꯑꯗꯨꯝ ꯆꯦꯜꯂꯒ ꯑꯗꯨꯝ ꯆꯠꯂꯦ ꯍꯥꯏꯅꯤ
ꯀꯩꯅꯣ ꯑꯣꯏꯕꯒꯤꯅꯦ ꯂꯥꯕ ꯑꯣꯏꯕꯒꯤꯅꯦ ꯑꯃꯣꯝ ꯑꯣꯏꯔꯦ ꯑꯗꯨꯃꯥꯏꯅ ꯇꯧꯔꯣꯏ ꯂꯥꯕꯁꯤꯡꯗꯤ ꯌꯨꯝꯗ ꯂꯩꯅꯤꯡꯗꯕꯅꯦ
ꯌꯥ ꯃꯅꯤꯀꯣ
ꯎꯝ ꯍꯨꯏ ꯂꯥꯕꯗꯤ ꯌꯨꯝꯗ ꯂꯩꯔꯣꯏ ꯑꯗꯨꯒ ꯃꯣꯏꯒꯤꯗꯣ ꯀꯩꯅꯣ ꯂꯧꯊꯣꯛꯄꯤꯔꯗꯤꯀꯣ ꯀꯃ ꯑꯗꯨꯝ ꯂꯩꯒꯅꯤ ꯈꯔꯁꯨꯩꯅ ꯇꯧꯒꯅꯤ
ꯎꯝ ꯏꯗꯤ ꯎ ꯒ꯭ꯌꯥꯟ ꯇꯥꯔꯗꯤ ꯐꯖꯕ ꯂꯣꯏꯅꯤꯡꯉꯥꯏ
ꯐꯦꯁ ꯂꯤ ꯆ
ꯍꯥꯝ
ꯈꯔ ꯆꯥꯎꯥꯎꯔꯗꯤ ꯆꯥꯈ꯭ꯔꯣ
ꯀꯔꯤ ꯇꯧꯒꯅꯤ ꯆꯥꯕ ꯇꯥꯕꯅꯅꯦ ꯎꯝ ꯁꯅꯤ ꯑ ꯑꯗꯨꯒꯤ ꯃꯃꯥꯗꯣ ꯑꯃꯨꯛ ꯄꯣꯛꯀꯗꯤ ꯐꯗꯣꯏꯅꯦꯀꯣ
ꯄꯣꯛꯅꯤ ꯑꯃꯨꯛ ꯀꯩꯅꯣ ꯇꯧꯈ꯭ꯔꯦ ꯑꯅꯤꯃꯛ ꯀꯩꯅꯣ ꯇꯧꯈ꯭ꯔꯦ
ꯑꯣ ꯑꯁ ꯑꯩ ꯑꯃꯨꯛ ꯂꯧꯕ ꯌꯥꯒꯗ꯭ꯔꯥꯅꯦ ꯅꯪ ꯃꯃꯥꯍꯣꯏ ꯁꯥꯎꯒꯗ꯭ꯔꯣ
ꯎꯝ ꯄꯤ ꯄꯤ ꯄꯤꯛꯄꯗꯨꯗ ꯄꯥꯝꯃꯣꯏꯗ꯭ꯔꯥ ꯍꯥꯏꯕ ꯋꯥꯅꯤ ꯄꯤꯛꯏ ꯀꯥꯟꯅꯤ ꯃꯁꯛ ꯌꯥꯝ ꯐꯖꯕꯅꯦ ꯆꯥꯈ꯭ꯔꯒ ꯆꯥꯎꯕ ꯍꯩꯇꯕ ꯋꯥꯅꯤ ꯍꯥꯏꯕꯗꯤ ꯃꯥꯒꯤ ꯅꯨꯄꯥꯗꯣ
ꯎꯝ
ꯄꯤꯛꯄꯅꯦꯕꯒꯣ
ꯎ ꯑꯣ
ꯑꯣꯀꯦ ꯇꯣꯛ ꯍꯥꯏꯕꯗꯣ
ꯎꯝ
ꯀꯩꯗꯧ ꯃꯈꯣꯡ ꯌꯥꯝ ꯇꯦꯟꯕ ꯄꯤꯛꯄ ꯍꯨꯏꯗꯣ ꯑꯗꯨ ꯃꯥꯒꯤ ꯅꯨꯄꯥ ꯑꯣꯏꯕ ꯑꯗꯨꯒꯤꯅꯦ
ꯑꯗꯨ ꯆꯥꯎꯕ ꯑꯃ ꯑꯃ ꯆꯥꯎꯕ ꯆꯥꯎꯕꯁꯤꯡꯗꯨ ꯂꯥꯛꯇꯕ꯭ꯔꯣ ꯍꯧꯖꯤꯛ ꯆꯥꯎꯕꯗ ꯇꯧꯍꯜꯂꯨꯅꯦ ꯐꯗꯤ ꯐꯗꯣꯅꯤꯅꯦ
ꯊꯗꯦ
ꯀ ꯃꯆꯥ ꯆꯥꯎꯅꯤꯡꯉꯥꯏ ꯍꯥꯏꯕꯅꯦꯗ ꯄꯣꯛꯀꯦ ꯇ ꯎꯗꯤꯅꯦ
ꯍꯦꯒꯣ